ꯍꯜꯂꯣ ꯍꯜꯂꯣ
ꯑꯥ ꯍꯜꯂꯣ ꯇꯥꯗ꯭ꯔꯣ ꯑꯣ ꯇꯥꯏꯌꯦ ꯇꯥ ꯀꯃꯥꯏ ꯀꯃꯥꯏ ꯇꯧꯔꯤꯒꯦ
ꯑꯩ ꯅꯨꯡꯉꯥꯏꯔꯤꯗ ꯅꯨꯉꯥꯏꯔꯤ ꯅꯪꯗꯤ
ꯑꯩꯁꯨ ꯑꯗꯨꯝ ꯂꯩꯔꯤꯗ ꯂꯦꯞ ꯐꯝꯕ ꯂꯦꯞꯄ ꯇꯧꯔꯒ
ꯀꯔꯤꯒꯤꯅꯣ ꯐꯝꯕ ꯂꯦꯞꯄ ꯐꯝꯕ ꯂꯦꯞꯄ ꯇꯧꯔꯤꯗꯤ ꯎꯝ ꯁ꯭ꯀꯨꯜ ꯀꯥ ꯂꯩꯕ꯭ꯔꯣ ꯅꯪꯕꯣ
ꯁ꯭ꯀꯨꯜ ꯀꯥꯗ꯭ꯔꯦ ꯑꯥ ꯀꯩꯅꯣ ꯑꯗꯨꯝ ꯑꯦꯗꯃꯤꯁꯟ ꯈꯛꯇ ꯇꯧꯔꯒ ꯂꯩꯕꯅꯦ ꯄꯥꯔꯁꯟꯅꯦ ꯈꯛꯇ ꯊꯝꯃꯒ
ꯀ꯭ꯂꯥꯁ ꯐꯥꯏꯚ ꯀ꯭ꯂꯥꯁ ꯐꯥꯏꯚ ꯀꯥꯒꯦ ꯇꯧꯕꯤꯔꯣ
ꯇꯥꯕ꯭ꯔꯥ
ꯇꯥꯏꯌꯦ ꯇꯥꯏꯌꯦ ꯍꯥꯏꯌꯨ
ꯕꯤꯖꯤ ꯑꯣꯏꯕ꯭ꯔꯥ
ꯕꯤꯖꯤ ꯑꯣꯏꯗꯦꯗ ꯕꯤꯖꯤ ꯑꯣꯏ ꯑꯣꯏꯗꯕꯒꯤꯅꯤꯅꯦ ꯀꯣꯜ ꯇꯧꯁꯦ ꯍꯥꯏꯔꯤꯗꯨ
ꯕꯤꯖꯤ ꯑꯣꯏꯕ꯭ꯔꯥ
ꯑꯩꯗꯤ ꯌꯨꯝꯗ ꯂꯩꯗ
ꯁꯤꯗꯤ
ꯑ ꯅꯣꯏ ꯑꯗꯥꯏꯗꯁꯨ ꯅꯣꯡ ꯅꯣꯡ ꯁꯥꯕ꯭ꯔꯥ ꯅꯣꯡ ꯀꯟꯅ ꯁꯥꯕ꯭ꯔꯥ
ꯁꯤꯗꯗꯤ ꯅꯣꯡꯁꯥꯗꯦꯍꯦ ꯁꯤꯗꯤ ꯎꯟ ꯇꯥꯕꯒꯤ ꯑꯝꯅꯥꯎ ꯑꯁ
ꯈꯣꯏꯗꯗꯤ ꯌꯥꯝ ꯁꯥꯏꯅꯦ
ꯑꯁ ꯅꯪ ꯑꯁꯤꯗꯗꯤ ꯎꯟ ꯇꯥꯕꯒꯤ ꯑꯩ ꯍꯧꯖꯤꯛ ꯃꯄꯥꯟ ꯊꯣꯛꯇꯕꯤꯒꯤꯗ ꯂꯩ ꯂꯩ ꯔꯥꯡꯅꯤꯅꯦꯍꯦ
ꯁꯥꯃꯟꯕꯒꯤ ꯎꯟ ꯇꯥꯏ ꯍꯥꯏꯔꯣ
ꯑꯩꯁ ꯅꯠꯇꯦꯍꯦ ꯁꯤꯖꯦ ꯎꯟ ꯐꯖꯟ ꯇꯥꯏꯍꯦ ꯎꯟ ꯇꯥꯕꯒꯤ ꯃꯣꯏꯒꯤ ꯑꯦꯁꯀꯤꯁꯃꯣꯒꯤ ꯏꯒ꯭ꯂꯨꯗꯣ ꯎꯟꯒꯤ ꯌꯨꯝꯗ ꯗꯨꯝ ꯁꯥꯔꯒ ꯃꯄꯥꯟ ꯊꯣꯛꯄ ꯌꯥꯗ꯭ꯔꯦ ꯁꯤꯗꯗꯤ ꯏꯁ ꯒ꯭ꯌꯥꯟ ꯇꯥ ꯂꯩꯔꯝꯅꯦꯍꯦ ꯅꯪ ꯈꯪꯗꯕꯩꯅꯦꯍꯦ ꯄꯦꯡꯒ꯭ꯋꯨꯢꯟ ꯏꯪꯉꯦ ꯍꯣꯔꯦꯟ ꯉꯍꯥꯛ ꯂꯩꯔꯗꯤ ꯄꯦꯡꯒꯨꯢꯟ ꯍꯟꯇꯤꯡ ꯇꯧꯕ ꯆꯠꯁꯤꯔꯅ ꯂꯩꯔꯤꯅꯤ
ꯑꯩꯁ ꯄꯦꯡꯀꯨꯏꯟꯕꯨ ꯆꯥꯕ ꯌꯥꯕ꯭ꯔꯥꯅꯦ
ꯄꯦꯡꯒꯨꯢꯟꯖꯦ ꯃꯤꯗꯤ ꯃꯅꯝꯗꯤ ꯈ꯭ꯔ ꯂꯩꯌꯦ ꯆꯥꯕ ꯍꯩꯅꯗꯕ ꯃꯤꯗꯤꯀꯣ
ꯑꯥ
ꯍꯩꯅꯗꯦ ꯑꯗꯣ
ꯅꯪꯒꯤꯗꯤ ꯑꯗꯨꯝ ꯍꯩꯅꯕ꯭ꯔꯕ
ꯑꯩꯒꯤꯗꯤ ꯑꯗꯨꯝ ꯈꯔ ꯀꯨꯏꯅ ꯂꯩꯌꯦꯕꯅꯤꯅ ꯑꯗꯨꯝ ꯍꯩꯅꯔꯦꯗ
ꯌꯥꯝ ꯂꯥꯞꯅ ꯂꯩꯕ ꯃꯥꯜꯂꯤꯅꯦ ꯑꯗꯨꯗꯤ
ꯑꯁ ꯌꯥꯝ ꯂꯥꯞꯄ ꯅꯠꯇꯦꯗ ꯑꯍꯝ ꯇꯥꯏꯝ ꯇ꯭ꯔꯥꯕꯜ ꯈꯔ ꯁꯣꯢꯕꯒꯤꯅꯤꯗ
ꯁꯣꯏ
ꯐꯤꯖꯤꯛꯁꯇꯣ ꯈꯔ ꯅꯣꯏꯅꯗꯤ ꯈꯪꯗ꯭ꯔꯦ ꯑꯩ ꯑꯩꯅꯗꯤ ꯈꯪꯉꯦꯕ ꯅꯣꯏ ꯅꯣꯏ ꯑꯁꯣꯝꯗ ꯂꯩꯕꯗꯣ ꯋꯥꯔꯤ ꯌꯥꯝ ꯂꯩꯔꯦ ꯁꯤꯒꯤꯗꯤ ꯄꯦꯡꯒꯨꯢꯟꯁꯦ ꯑꯩꯗꯤ ꯈꯔ ꯍꯩꯅꯩ ꯅꯣꯏ ꯈꯔ ꯄꯥꯝꯃꯦ ꯍꯥꯏꯗꯤ ꯈꯔ ꯊꯥꯔꯛꯀꯦ
ꯄ꯭ꯂꯦꯟꯗ ꯊꯔꯛꯇꯧ ꯉꯥꯢꯔꯦ ꯀꯔꯤꯅꯣ ꯅꯊꯟꯗ
ꯏꯊꯟꯇ ꯑꯗꯨꯝ ꯂꯩꯔꯦ ꯒꯦꯝꯗ ꯍꯥꯥ
ꯋꯥ ꯉꯥꯡꯉꯣꯕ
ꯉꯥꯡꯉꯦ ꯉꯥꯡꯉꯦ ꯇꯥꯕ꯭ꯔꯣ
ꯇꯥꯏꯌꯦ ꯇꯥꯕꯕꯨꯗꯤ
ꯎꯝ
ꯁꯤꯔꯤꯌꯁ ꯃꯨꯠꯇ ꯂꯩꯕ ꯃꯥꯟꯕ ꯑꯗꯨꯒꯤꯅꯤꯗ
ꯑꯁ ꯑꯁꯤꯗ ꯏꯊꯟꯗꯅꯦ ꯀꯩꯅꯣ ꯎꯟ ꯃꯐꯝꯁꯤꯗ ꯏꯊꯟꯇ ꯂꯩꯔꯦ ꯀꯅꯥꯁꯨ ꯃꯣꯏꯗꯤ ꯑꯗꯨꯝ ꯆꯠꯈ꯭ꯔꯦ ꯍꯟꯇꯤꯡ ꯇꯧꯕ ꯆꯠꯈ꯭ꯔꯦ ꯏꯊꯟꯗ ꯑꯗꯨꯝ ꯂꯩꯔꯦ
ꯃꯣꯏ ꯃꯣꯏ ꯑꯃꯨꯛ ꯍꯜꯂꯛꯀꯥꯟꯗ ꯅꯊꯟꯗ ꯑꯃꯨꯛ ꯆꯠꯇꯧꯕ ꯑꯗꯨꯗꯤ
ꯃꯣꯏ ꯉꯁꯤꯗꯤ ꯑꯩꯗꯤ ꯑꯗꯨꯝ ꯂꯩꯔꯅꯤꯗ ꯉꯔꯥꯡ ꯑꯩ ꯆꯠꯈ꯭ꯔꯕꯅꯤꯅ ꯁꯤ ꯑꯗꯨꯝ ꯂꯩꯔꯦ ꯅꯣꯏꯒꯤ ꯄꯥꯝꯃꯦ ꯍꯥꯏꯔꯗꯤ ꯄꯦꯡꯒꯨꯢꯟꯗꯨ ꯊꯥꯔꯛꯀꯦ ꯊꯥꯔꯛꯀꯗꯧꯕꯗꯣ ꯑꯁ ꯑꯩꯗꯤ ꯁꯣꯝꯗ ꯂꯩꯕꯅꯤꯅ ꯇꯥꯏꯝ ꯇ꯭ꯔꯥꯕꯜ ꯂꯩꯕꯅꯤꯅ ꯑꯦꯠꯂꯤꯁ ꯐꯤꯐꯇꯤꯟ ꯏꯌꯔꯁ ꯃꯤꯅꯤꯃꯝ ꯃꯦꯛꯁꯤꯃꯝ ꯇ꯭ꯋꯦꯟꯇꯤ ꯏꯌꯔꯁꯦ ꯆꯪꯈ꯭ꯔꯅꯤꯅꯦ
ꯊꯥꯔꯛꯀꯦ ꯊꯧꯔꯛꯑꯣ ꯍꯥꯏꯗꯤ ꯊꯥꯔꯛꯀꯦ ꯇꯥꯕ꯭ꯔꯣ
ꯀꯔꯟꯗꯤ ꯇꯥꯏꯌꯦ
ꯑꯁ ꯑꯁꯦꯡꯕꯅꯦꯍꯦ ꯑꯩ ꯅꯝꯕꯔꯁꯦ ꯁꯦꯞ ꯇꯧꯔꯝꯃꯨꯀꯣ ꯑꯩ ꯅꯝꯕꯔꯁꯦ ꯁꯦꯞ ꯇꯧꯔꯝꯃꯣ ꯑꯥꯐꯇꯔ ꯇ꯭ꯋꯦꯟꯇꯤ ꯐꯥꯏꯚ ꯌꯔꯁ ꯀꯣ ꯑꯁꯤꯒꯤ ꯅꯝꯕꯔꯗ ꯀꯣꯜ ꯇꯧꯔꯛꯑꯣ
ꯀꯣꯜ ꯇꯧꯔꯛꯑꯣ ꯑꯗꯨꯗ ꯀꯅꯥꯅꯣ ꯍꯥꯏꯅ ꯍꯥꯏꯕ ꯃꯇꯝꯗ ꯈꯪꯗ꯭ꯔꯦ ꯍꯥꯏꯕ ꯃꯇꯝꯗ ꯄꯦꯡꯒ꯭ꯋꯤꯟ ꯍꯥꯏꯕ ꯋꯥꯔꯤꯗꯣ ꯑꯃ ꯍꯥꯏꯕꯤꯔꯛꯑꯣ ꯑꯗꯨꯗ ꯑꯩ ꯈꯪ ꯉꯛꯀꯅꯤ
ꯅꯪ ꯄꯦꯡꯒꯨꯟ ꯅꯪ ꯄꯦꯡꯒꯨꯟ ꯑꯣꯜꯂꯒ ꯂꯥꯛꯀꯦ ꯍꯥꯏꯔ
ꯈꯪꯗ꯭ꯔꯦ ꯑꯗꯨꯕꯨꯗꯤ ꯍꯥꯏꯗꯤ ꯍꯥꯏꯕꯗꯤ ꯉꯝꯗ꯭ꯔꯦ ꯑꯥꯐꯇꯔ ꯇ꯭ꯋꯦꯟꯇꯤ ꯐꯥꯏꯚ ꯌꯔꯁ ꯁꯤ ꯅꯝꯕ꯭ꯔꯗ ꯐꯣꯟ ꯇꯧꯔꯛꯑꯣꯕ ꯀꯅꯥꯅꯣ ꯍꯥꯏꯕ ꯃꯇꯝꯁꯤ ꯑꯩꯗꯤ ꯈꯪꯈ꯭ꯔꯣꯏꯕꯗ ꯄꯦꯡ ꯀ꯭ꯋꯤꯟ ꯍꯥꯏ ꯃꯇꯝꯗꯀꯣ ꯑꯗꯨ
ꯄꯦꯡꯒꯨꯏꯟꯅꯦ ꯍꯥꯏꯒꯗꯕ
ꯄꯤꯡ ꯄꯤꯡꯒꯤ ꯋꯥꯔꯤꯗꯣ ꯍꯥꯏꯕꯗꯣ ꯈꯪꯒꯅꯤ ꯑꯩ ꯑꯗꯨꯗꯤ ꯒ꯭ꯌꯥꯟ ꯇꯥꯔꯕ꯭ꯔꯣ ꯑꯩ ꯍꯥꯏꯁꯦ
ꯇꯥꯏꯌꯦ
ꯇꯥꯗꯤ ꯇꯥꯏꯅꯦ ꯒ꯭ꯌꯥꯟ ꯇꯥꯕ꯭ꯔꯣ ꯍꯥꯏꯕꯅꯦ ꯑꯩꯅ ꯍꯥꯏꯕꯗꯤ
ꯅꯪ ꯍꯣꯔꯦꯟ ꯕꯣꯜ ꯌꯦꯡꯒꯗ꯭ꯔꯅꯦ
ꯕꯣꯜꯗꯤ ꯉꯔꯥꯡ ꯑꯥꯔꯖꯦꯟꯇꯤꯅꯥꯅ ꯁꯥꯟꯅꯔꯦꯗꯅ ꯑ ꯉꯁꯤ ꯍꯣꯏ ꯇꯥꯏ
ꯅꯠꯇꯦ ꯉꯁꯤ ꯅꯠꯇꯦ ꯉꯔꯥꯡꯅꯦ ꯁꯥꯟꯅꯔꯤꯗꯣ ꯉꯁꯤꯁꯨ ꯑꯃꯨꯛ ꯁꯥꯟꯅꯗꯧꯔꯤ ꯂꯩꯌꯦ
ꯍꯣꯏ ꯉꯁꯤꯗꯤ ꯌꯦꯡꯒꯅꯤꯗ
ꯅꯪ ꯀꯅꯥꯅ ꯁꯞꯄꯣꯔꯠ ꯇꯧꯕ꯭ꯔꯥ ꯖꯄꯥꯟꯗ ꯇꯧꯕ꯭ꯔꯥ
ꯑꯩꯗꯤ ꯖꯄꯥꯟꯗ ꯇꯧꯋꯦꯅꯦ ꯑꯗꯣ ꯉꯁꯤꯁꯦ ꯖꯄꯥꯟꯁꯦ ꯈꯔ ꯂꯨꯒꯗꯧ ꯃꯥꯜꯂꯦꯅꯤ
ꯅꯤꯄꯥꯥꯟꯗ
ꯀꯥꯅꯗ ꯁꯞꯄꯣꯔꯠ ꯇꯧꯗꯣꯏꯅꯣ ꯍꯥꯏꯕ
ꯍꯥꯏꯗꯤ ꯁꯤꯒꯦꯔꯥ ꯍꯤꯡꯒꯦꯔꯥ ꯖꯄꯥꯟꯗꯗꯤ ꯁꯞꯄꯣꯔꯠ ꯇꯧꯔꯦꯅ
ꯊꯥꯗ꯭ꯔꯣ
ꯕꯣꯔꯨ ꯇꯥꯏ ꯇꯥꯏ ꯇꯥꯏ ꯇꯥꯗ꯭ꯔꯣ
ꯑꯥ ꯅꯦꯠꯋꯥꯛꯁꯦ ꯈꯥꯔ ꯆꯞꯄꯦꯅꯦ ꯑꯣ ꯇꯥꯏ ꯍꯧꯖꯤꯛꯇꯤ
ꯕ꯭ꯔꯣ ꯑꯩ ꯅꯪꯗꯤ ꯂꯩꯔꯝ ꯑꯩꯗꯤ ꯁꯣꯝꯗ ꯑꯦꯟꯇꯥꯔꯇꯤꯀꯥꯗ ꯂꯩꯕꯅꯤꯅ ꯅꯦꯠꯋꯥꯛꯁꯦ ꯈꯤꯇꯪ ꯀꯩꯅꯣ ꯇꯧꯔꯦꯅꯦꯍꯦ
ꯇꯥꯕ꯭ꯔꯣ
ꯇꯥꯏ
ꯎꯝ ꯑꯩꯗꯤ ꯖꯄꯥꯟꯗ ꯇꯧꯔꯦꯍꯦ
ꯅꯪ ꯇꯦꯛꯁ ꯍꯦꯜꯂꯕ꯭ꯔ
ꯍꯥꯥ
ꯇꯦꯛꯁ ꯌꯦꯡꯗꯕ꯭ꯔꯥꯕ
ꯇꯦꯛꯁ
ꯑꯥ
ꯇꯦꯛꯁ ꯍꯥꯏꯕꯗꯤ ꯀꯔꯤꯅꯣ
ꯇꯦꯛꯁ ꯃꯦꯁꯦꯁꯀꯤ ꯇꯦꯛꯁꯇꯣ ꯑꯗꯨ ꯌꯦꯡꯗꯕ꯭ꯔꯕ
ꯃꯦꯁꯦꯁ ꯇꯦꯛꯁ ꯑꯩ ꯃꯦꯁꯦꯁ ꯇꯦꯛꯁ ꯂꯩꯌꯦ
ꯍꯥꯥ
ꯑꯣ ꯂꯩꯌꯦ ꯂꯩꯌꯦ ꯂꯩꯌꯦ ꯎꯝ
ꯅꯪ ꯉꯁꯤꯒꯤ ꯑꯥ ꯅꯪꯒꯤ ꯋꯥ ꯉꯥꯡꯕꯁꯦ ꯕꯨꯁꯇ꯭ꯔ ꯑꯃꯨꯛ ꯀꯥꯞꯇ꯭ꯔꯗꯤ ꯌꯥꯔꯅꯤ ꯂꯣꯏꯈ꯭ꯔꯕ ꯃꯥꯜꯂꯦ ꯅꯪꯒꯤ ꯋꯥ ꯋꯥꯁꯦ
ꯑꯣ ꯑꯗꯨꯃꯥꯏꯅ ꯇꯧꯕ꯭ꯔꯥ ꯑꯗꯨꯃꯥꯏꯅ ꯇꯧꯕ ꯑꯥ ꯑꯈꯣꯏꯗꯤ ꯑꯦꯟꯇꯔꯇ
ꯍꯧꯖꯤꯛꯀꯤꯗꯤ ꯂꯤꯃꯤꯠ ꯑꯣꯏ ꯂꯤꯃꯤꯠ ꯃꯨꯀ ꯍꯥꯏ
ꯑꯈꯣꯏꯗꯤ ꯀꯩꯅꯣꯗ ꯂꯩꯕꯅꯤꯅ ꯑꯁ
ꯁꯤꯌꯥꯔꯇꯦꯜ ꯑꯣꯏꯅ ꯄꯥꯏ ꯂꯩꯌꯦꯕꯀꯣ ꯏꯌꯥꯔꯁꯦꯜ ꯏꯌꯥꯔꯇꯦꯜ ꯅꯣꯏ ꯏꯟꯗꯤꯌꯥꯗ ꯕꯅꯤꯒ ꯀꯩꯅꯣ ꯌꯥꯝ ꯇꯧꯕꯗꯨꯗ ꯁꯣꯝꯗ ꯑꯣꯏꯅꯗꯤ ꯑꯈꯣꯏ ꯁꯦꯇꯦꯂꯥꯏꯠꯀꯤ ꯑꯣꯏꯅꯀꯣ ꯁꯔꯠ
ꯑꯩꯁꯨ ꯏꯔꯇꯦꯜ ꯄꯥꯏꯗ
ꯑꯩꯗꯤ ꯑꯦꯌꯥꯔꯇꯦꯜ ꯄꯥꯏꯗꯕ
ꯑꯣ
ꯑꯗꯣ ꯀꯩ ꯖꯥꯡ ꯆꯥꯒꯦ ꯍꯥꯏꯅꯣ
ꯉꯁꯤꯁꯦ ꯑꯂꯨꯒ ꯈꯪꯃꯦꯜ ꯈꯪꯃꯦꯜ ꯑꯁꯤꯟꯕꯗꯣ ꯑꯗꯨꯒ ꯑꯣꯏꯅ ꯆꯥꯏ
ꯑꯣ ꯑꯁ ꯆꯥꯗꯕ ꯀꯨꯏꯔꯦ ꯍꯦ ꯑꯂꯨꯒ ꯆꯥꯗꯕ ꯐꯪꯕ ꯀꯨꯏꯔꯦ ꯑꯂꯨꯁꯦ ꯑꯩꯅ ꯂꯩꯔꯤꯉꯩꯗ ꯌꯥꯝ ꯆꯥꯕ ꯄꯥꯝꯕꯁꯦ ꯑꯈꯣꯏꯒꯤ ꯃꯆꯥ ꯃꯆꯥ ꯁ꯭ꯋꯤꯠꯄꯣꯇꯦ ꯄꯣꯇꯦꯁꯤꯁꯨ ꯌꯥꯝ ꯃꯤꯁ ꯌꯥꯝ ꯇꯧꯋꯦ ꯑꯗꯨꯒ ꯑꯈꯣꯏꯒꯤ ꯑꯂꯨ ꯑꯉꯥꯡꯕ ꯃꯆꯥ ꯃꯆꯥ ꯂꯩꯕꯗꯣ
ꯑꯥ ꯂꯧꯗ ꯊꯥꯕꯗꯣ
ꯍꯣꯏ ꯑꯁ ꯔꯦꯠ ꯃꯆꯥ ꯃꯆꯥ ꯑꯣꯏꯕꯗꯣ ꯑꯗꯨ ꯐꯖꯅ ꯕꯣꯏꯜ ꯇꯧꯔꯒꯀꯣ ꯕꯣꯏꯜ ꯇꯧꯔꯒ ꯃꯥꯥꯏ ꯀꯣꯕꯥꯔꯗ ꯂꯣꯏꯅ ꯂꯧꯊꯣꯛꯑꯒ
ꯑꯝ ꯑꯗꯣ ꯑꯂꯨ ꯑꯥ
ꯄ꯭ꯔꯣꯟ ꯄ꯭ꯔꯣꯟ ꯄ꯭ꯔꯣꯟꯗꯣ
ꯎꯝ
ꯄ꯭ꯔꯣꯟ ꯗꯨꯒꯀꯣ
ꯎꯝ
ꯄ꯭ꯔꯣꯟꯗꯨꯒ ꯑꯁ ꯐ꯭ꯔꯥꯏ ꯇꯧꯔꯒꯀꯣ ꯑꯗꯨꯒꯤ ꯑꯁ ꯈꯔꯗꯤ ꯍꯥꯎꯕꯅꯦꯍꯦ
ꯑꯗꯣ ꯑꯂꯨ ꯑꯥ ꯑꯂꯨ ꯑꯗꯣ ꯑꯂꯨꯗꯣ ꯈꯔ ꯇꯦꯁ ꯀꯩꯅꯣꯝ ꯇꯧꯏꯗꯥꯏꯅꯦ
ꯀꯃꯥꯏꯅ ꯇꯧꯕ
ꯆꯤꯟꯁꯦ ꯈꯔ ꯀꯩ ꯍꯥꯏꯗꯣꯏꯅꯣ ꯃꯥꯒꯤ ꯇꯦꯁꯇꯣ
ꯍꯣꯏ ꯍꯣꯏ ꯍꯣꯏ
ꯇꯧꯋꯦꯕ ꯑꯥꯂꯨ ꯑꯇꯩꯗꯤ ꯑꯗꯨꯝ ꯇꯧꯗꯕꯅꯤ
ꯑꯗꯨꯃꯥꯏꯅ ꯇꯧꯋꯦ ꯑꯗꯨꯒꯤꯅꯤ ꯑꯗꯨ
ꯑꯗꯨꯗꯤ ꯑꯗꯨ ꯑꯗꯨꯒꯤ ꯑꯣꯏꯅ ꯍꯥꯎꯕ
ꯌꯥꯝ ꯌꯥꯝ ꯍꯥꯞꯄ ꯅꯠꯇꯦꯗ ꯌꯥꯝ ꯍꯥꯞꯄ ꯅꯠꯇꯦꯗ ꯍꯧꯖꯤꯛꯀꯤꯗꯣ ꯖꯁ ꯐꯥꯏꯚ ꯀꯣ ꯄ꯭ꯔꯣꯟꯗꯣ ꯄ꯭ꯔꯣꯟꯗꯣ ꯑꯈꯣꯏ ꯆꯧꯕꯗꯣ ꯄꯕ꯭ꯔꯣꯟꯗꯣ ꯇꯦꯟ ꯄ꯭ꯔꯣꯟ ꯐꯥꯏꯚ ꯄ꯭ꯔꯣꯟ ꯑꯆꯧꯕꯗꯣ ꯄ꯭ꯔꯣꯟꯗꯣ ꯐꯥꯏꯚꯀꯨꯝꯕꯀꯣ ꯍꯥꯞꯀꯅꯤ ꯑꯗꯨꯒ ꯍꯧꯖꯤꯛꯀꯤ ꯑꯂꯨꯗꯣ ꯍꯧꯖꯤꯛꯀꯤ ꯎꯝ ꯑꯈꯣꯏꯒꯤ ꯑꯉꯥꯡꯕꯗꯣ ꯖꯁ ꯐꯥꯏꯚ ꯁꯤꯛꯁ ꯀꯣ ꯃ ꯈꯔ ꯍꯥꯞꯄꯒ ꯕꯣꯏꯜ ꯇꯧꯕꯗꯣ ꯕꯣꯏꯜ ꯇꯧꯕꯒ ꯑꯥ ꯀꯔꯤ ꯍꯥꯏꯁꯤꯔ ꯑꯁ ꯑꯈꯣꯏꯒꯤ ꯄ꯭ꯔꯣꯟꯒꯤ ꯀꯅꯣ ꯇꯧꯕꯗꯨꯗ ꯑꯝ ꯃꯍꯤꯗꯤ ꯅꯠꯇꯕ ꯅꯞ ꯅꯞ ꯅꯞ ꯖꯪ ꯖꯪ ꯂꯥꯎꯕꯗꯣ
ꯑꯥ
ꯑꯗꯧꯋꯤꯀꯣ
ꯃꯄꯥꯜ ꯂꯝꯗ ꯂꯩꯕꯁꯤꯕꯨ ꯅꯨꯡꯉꯥꯏꯕ꯭ꯔꯅꯦ
ꯑꯁ ꯄꯥꯟꯂꯝꯖꯤꯗ ꯂꯩꯕꯖꯦ
ꯋꯦꯗꯔꯗꯤ ꯊꯤ ꯇꯣꯡꯉꯥꯜꯂꯦ ꯀꯣ ꯑꯗꯨꯗꯤ
ꯑꯁ ꯍꯧꯖꯤꯛꯁꯦ ꯑꯁ ꯅꯨꯡꯁꯤꯠꯀ ꯁꯤꯠꯄꯁꯤ ꯎꯒꯣ
ꯎꯝ
ꯅꯨꯡꯁꯤꯠ ꯁꯤꯠꯄ ꯅꯪꯒꯤ ꯅꯉꯣꯟꯗ ꯍꯧꯖꯤꯛꯀ ꯐꯣꯟ ꯇꯧꯔꯤꯖꯦ ꯍꯣꯔꯦꯟ ꯅꯨꯡꯗꯥꯡ ꯑꯣꯏꯔꯗꯤ ꯅꯨꯡꯗꯥꯡ ꯑꯣꯏꯕꯖꯦ ꯍꯧꯖꯤꯛꯁꯦ ꯑꯈꯣꯏꯒꯤꯗꯤ ꯄꯨꯡ ꯇꯨꯋꯦꯜꯐ ꯀꯨꯝꯕ ꯃꯇꯝꯗ ꯑꯗꯨꯝ ꯀꯩꯅꯣ ꯅꯨꯡꯗꯥꯡ ꯑꯣꯏꯌꯦꯕꯥ ꯍꯨꯖꯤꯛ ꯂꯩꯔꯤꯖꯦ ꯍꯧꯖꯤꯛꯀ ꯍꯥꯏꯔꯗꯤ ꯑꯁ ꯃꯇꯝꯖꯦ ꯃꯣꯏꯅ ꯑꯈꯣꯏꯒꯤ ꯏꯃꯥꯟꯅꯕꯝꯁꯤꯡ ꯃꯣꯏꯒꯤ ꯊꯤꯕ ꯆꯠꯄ ꯈꯣꯠꯄ ꯂꯥꯛꯄ ꯃꯇꯝꯗ ꯍꯥꯏꯔꯗꯤ ꯑꯩꯁ ꯅꯪꯉꯣꯟꯗ ꯐꯣꯟ ꯇꯧ